ꯑꯣ ꯏꯕꯦꯝꯃ ꯇꯕ꯭ꯔꯣ ꯑꯣ ꯑꯣ ꯑꯣ
ꯆꯥꯛ ꯏꯁꯤꯡ ꯆꯥꯔꯕꯣ ꯀꯃꯥꯏ ꯇꯧꯔꯤꯒꯦ
ꯆꯥꯛ ꯏꯁꯤꯡ ꯆꯔꯦ ꯅꯪꯗꯤ ꯆꯔꯕꯣ
ꯆꯥꯔꯦ
ꯀꯩ ꯃꯊꯦꯜ ꯇꯧꯈ꯭ꯔꯕ ꯉꯁꯤꯒꯤꯗꯤ
ꯉꯁꯤꯗꯤ ꯏꯔꯣꯝꯕ ꯑꯃ ꯆꯔꯦ
ꯑꯣ ꯑꯣ
ꯉꯥ ꯑꯇꯥꯎꯕ ꯑꯃꯒ ꯆꯔꯦ ꯏꯆꯦ
ꯑꯝ ꯍꯥꯎꯔꯝ ꯃꯅꯤꯗ ꯑꯩꯈꯣꯏꯗꯤ ꯉꯥꯒꯁꯦ ꯆꯥꯕ ꯐꯪꯗꯕ ꯀꯨꯏꯔꯦ ꯇꯧꯔꯤꯁꯦ
ꯃꯅꯤꯅꯦ ꯇꯧꯔꯤꯁꯦ ꯏꯆꯦ ꯅꯣꯡ ꯐꯗꯣꯛꯁꯨ ꯀꯣꯏꯔꯛ ꯎ ꯗꯅ ꯑꯩꯈꯣꯏꯗ ꯉꯥ ꯑꯍꯥꯎꯕ ꯑꯃ ꯊꯣꯡꯉꯒ ꯆꯁꯦ
ꯆꯁꯦ ꯆꯁꯦ ꯂꯛꯀꯦ ꯍꯟꯗꯛ ꯊꯕꯛ ꯈꯔ ꯀꯣꯝꯕꯒꯅꯦ ꯂꯥꯛꯀꯦ ꯏꯅꯥꯎ ꯅꯨꯄꯤ ꯗꯨꯅꯅꯦ ꯂꯨꯍꯣꯡꯅꯤꯅꯅꯦ ꯇꯧꯕꯁꯤꯅꯅꯦ ꯊꯕꯛꯁꯦ ꯀꯔꯤꯝ ꯁꯪꯗꯔꯦ ꯈꯔ ꯌꯩꯊꯣꯛ
ꯃꯅꯤ ꯗꯨꯗꯤ
ꯆꯤꯟꯂꯤ ꯑꯉꯥꯡ ꯑꯣꯏꯅꯒ ꯆꯦꯟꯂꯦ ꯈꯔ ꯌꯩꯊꯣꯛꯈꯤꯁꯦ ꯍꯥꯏꯕꯕꯨꯅꯦ ꯅꯨꯄꯥ ꯃꯌꯨꯝꯗꯨꯅꯅꯦ ꯌꯦꯡꯉꯨ ꯆꯦꯟꯕ ꯀꯨꯏꯗꯔꯤ ꯃꯃꯥꯡ ꯊꯥꯗ ꯆꯦꯟꯕꯅꯦ ꯃꯊꯪ ꯊꯥꯗ ꯍꯣꯡꯁꯦꯅ ꯇꯧꯈꯠ ꯂꯛꯑꯦ
ꯃꯣꯏꯁꯨ ꯅꯣꯏꯒꯤ ꯈꯤꯇꯪꯗꯤ ꯈꯟꯐꯝ ꯊꯣꯛ ꯄꯅꯤ ꯅꯠꯇ꯭ꯔ ꯏꯆꯦ ꯊꯨꯅ ꯍꯣꯡꯕ ꯍꯥꯏ ꯁꯦ ꯅꯨꯄꯥ ꯔꯣꯝꯒꯤꯗꯤ ꯀꯩꯁꯨ ꯀꯥꯏꯗꯦ ꯃꯣꯏꯗꯤ ꯄꯩꯁꯥ ꯇꯤꯡꯖꯔꯁꯨ ꯃꯣꯏꯗꯤ ꯂꯣꯏꯅ ꯄꯨꯔꯛꯇꯩꯅꯤ ꯀꯔꯤꯝꯇ ꯍꯣꯕ ꯂꯩꯇꯦ ꯅꯠꯇ꯭ꯔ ꯔꯣꯝꯒꯤꯗꯤ ꯂꯣꯏꯅ ꯄꯨꯁꯨ ꯄꯨꯈꯤꯗꯩꯕ ꯈꯔꯁꯨ ꯇꯞꯅ ꯍꯣꯡꯕ ꯌꯥꯏ ꯃꯣꯏꯁꯨꯅꯦ ꯃꯣꯏꯁꯨ ꯃꯣꯏꯈꯇꯪꯒꯤ ꯅꯨꯡꯉꯥꯏꯕꯇꯪ ꯈꯟꯂꯤ
ꯑꯗꯨꯅꯦ ꯅꯨꯄꯥꯗꯨ ꯑꯥꯗ ꯂꯨꯍꯣꯡ ꯂꯣꯏꯔꯒ ꯄꯨꯁꯟꯂ ꯆꯪꯑꯅꯤ ꯑꯌꯦ ꯑꯗꯨꯗꯨꯅꯅꯦ ꯍꯣꯡꯍꯧꯔꯁꯦꯁꯤꯅ ꯒ꯭ꯌꯥꯟ ꯑꯃ ꯇꯥꯗꯦ ꯗꯣꯛꯇ꯭ꯔꯅꯤ ꯑꯩꯁꯨꯅꯦ ꯀꯣꯏꯕ ꯆꯠꯁꯤ ꯆꯠꯆꯒꯦꯅꯅꯅꯦ ꯈꯔ ꯈꯜꯂꯒ ꯂꯝ ꯑꯃꯨꯛ ꯀꯣꯏꯒꯦꯗꯅ ꯂꯩꯖꯕꯅꯦ ꯑꯗꯨꯕꯨ ꯃꯥ ꯑꯃꯨꯛ ꯍꯣꯡꯗ꯭ꯔꯕꯅꯤꯅꯅꯦ ꯑꯩꯅꯅꯦ ꯑꯍꯟ ꯁꯥꯔꯕꯅꯤꯅ ꯑꯩꯅ ꯆꯦꯟꯗ꯭ꯔꯗꯤ ꯂꯥꯡꯗ꯭ꯔꯗꯤ ꯀꯅꯥꯅ ꯇꯧꯕꯤꯅꯤ
ꯃꯥꯅꯤꯅꯦ ꯏꯆꯦꯅ ꯑꯍꯟ ꯁꯥꯔꯅꯤꯅ
ꯎꯝ ꯈꯜꯂꯝꯕꯒ ꯄꯨꯡꯊꯣꯛ ꯇꯣꯛꯑꯦ ꯇꯧꯔꯤꯁꯦ
ꯑꯁ ꯑꯩꯗꯤ ꯍꯟꯗꯛꯀꯤ ꯀꯣꯏꯕ ꯆꯠꯄꯒꯤ ꯄ꯭ꯂꯥꯟ ꯑꯃ ꯁꯤꯟꯒꯦ ꯇꯧꯔꯤ ꯏꯆꯦꯗ ꯍꯧꯒꯦ ꯀꯥꯏꯅꯒ ꯈꯜꯂꯝꯃꯤ ꯁꯤꯗꯤ ꯏꯆꯦꯗꯤ ꯌꯥꯎꯕ ꯌꯥꯔꯣꯏꯗꯣꯏꯖꯥꯠꯅꯤꯅꯦ ꯑꯗꯨꯗꯤ
ꯑꯗꯨꯅꯤꯅꯦ ꯃꯇꯝꯁꯦ ꯑꯃꯨꯛ ꯐꯥꯡꯖꯤꯟꯅꯔꯗꯤ ꯌꯥꯔꯣꯏꯗꯔꯤꯅꯤꯅꯦ
ꯎꯝ ꯍꯟꯗꯛꯇꯤ ꯁꯤꯀꯤꯝ ꯆꯠꯁꯤ ꯀꯥꯏꯅꯒ ꯍꯥꯏꯅꯔꯝꯃꯤꯅꯤ
ꯑꯗꯨꯅꯤ ꯑꯩ ꯑꯗꯨꯅꯤ ꯑꯩꯅ ꯅꯣꯏꯗ-ꯗ ꯏꯪꯕ ꯃꯐꯝꯅꯤ ꯅꯣꯏꯅ ꯍꯥꯏꯔꯛꯏꯗꯣ ꯃ-ꯃꯊꯪꯗꯩꯗꯤ ꯁꯨꯃꯥꯏ ꯇꯧꯁꯤ ꯑꯩꯅꯦ ꯂꯨꯍꯣꯡꯕꯖꯤ ꯂꯣꯏꯒꯤꯕ ꯃꯇꯥꯡ ꯊꯣꯛꯑꯗꯤꯅꯦ ꯌꯥꯎꯕ ꯌꯥꯗꯨꯕ ꯑꯗꯨꯕꯨ ꯂꯣꯏꯔꯣꯏꯗ ꯅꯦ ꯍꯥꯏꯅ ꯆꯠꯇꯨꯏꯕ ꯇꯥꯏꯃꯤꯡꯗꯨꯒ ꯍꯥꯏꯔꯗꯤ
ꯃꯅꯤ ꯏꯆꯦ ꯊꯕꯛ ꯌꯥꯝꯅ ꯆꯤꯟꯕ ꯃꯇꯝ ꯑꯣꯏꯗꯣꯏꯅꯦ
ꯑꯣꯏꯗꯨꯏꯅꯤ ꯐꯤ ꯂꯩꯕ ꯐꯤ ꯈꯟꯕ ꯑꯗꯨ ꯇꯧꯕ
ꯑꯁ ꯏꯆꯦꯒꯤ ꯊꯕꯛ ꯉꯥꯛꯇ ꯑꯣꯏꯔꯝꯗꯣꯏꯅꯦ ꯇꯧꯔꯤꯁꯦ
ꯑ꯭ꯔ-ꯔ ꯃꯥꯗꯤ ꯍꯔꯥꯎꯋꯦ ꯂꯨꯍꯣꯡꯉꯥꯒ ꯑꯗꯥ ꯆꯠꯂꯥꯅꯤ ꯑꯥ-ꯀꯣꯏꯔꯅꯤ ꯑꯗꯨ ꯇꯧꯔꯅꯤꯅ ꯅꯣꯏ ꯅꯨꯡꯉꯥꯏꯔꯣ ꯑꯩꯅ ꯍꯟꯖꯔꯝꯕ ꯑꯩꯅ ꯗꯨꯗ ꯆꯠꯇꯣꯏꯅꯤꯅ ꯊꯝꯖꯤꯟꯕ ꯄꯩꯁꯥꯒꯥꯁꯦ ꯂꯣꯏꯗꯨꯏꯔꯝꯃꯦ ꯂꯣꯏ ꯄꯣꯁ ꯁꯤꯖꯤꯟꯅꯔꯦ ꯏꯕꯦꯝꯃ ꯇꯧꯔꯤꯁꯦ
ꯃꯥꯅꯤꯅꯦ ꯄꯨꯊꯣꯛꯇ꯭ꯔꯥꯁꯨ ꯌꯥꯗ ꯄ ꯃꯤꯉꯣꯟꯗꯒꯤ ꯄꯨꯅꯤ ꯆꯞ ꯃꯟꯅ
ꯆꯠ ꯄꯥꯟꯅꯩ ꯑꯗꯨꯅꯤ ꯁꯦꯟꯗꯣꯏ ꯄꯨꯅꯤ ꯑꯗꯨ ꯁꯔꯨꯛꯄꯨꯗꯤ ꯑꯔꯩꯕ ꯇꯧꯕꯅ ꯐꯥꯔꯦꯅꯅꯦ ꯑꯗꯨꯃꯥꯏ ꯇꯧꯋꯦ꯫ ꯑꯗꯨꯅꯅꯦ ꯅꯣꯏ ꯍꯟꯗꯛ ꯆꯠꯄꯗꯣ ꯑꯩꯪꯥ ꯌꯥꯎꯕ ꯐꯔꯛ ꯇꯥꯍꯧꯔꯦ ꯃꯊꯪ ꯅꯣꯏ ꯑꯃꯨꯛ ꯕꯤꯠ ꯈꯔ ꯑꯗꯨꯝ ꯇꯣꯢꯅ ꯆꯠꯂꯤꯗꯅ ꯂꯝ ꯀꫭꯏꯕꯗꫭ ꯃꯊꯪ ꯅꯣꯏ ꯁꯤꯟꯂꯛꯄꯗꯣ ꯑꯗꯨꯗ ꯑꯩ ꯌꯥꯎꯒꯦ ꯎꯝ ꯄꯩꯁꯥ ꯈꯔ ꯈꯔ ꯊꯥ-ꯊꯥꯒꯤ ꯄꯨꯈꯠꯅꯁꯦ ꯍꯥꯏꯔꯁꯨꯅꯦ
ꯃꯥꯟꯅꯤ ꯃꯥꯟꯅꯦ ꯃꯊꯪꯒꯤꯗꯗꯤ ꯏꯆꯦꯒꯤꯅꯦ ꯍꯥꯏꯔꯛꯑꯗꯧꯅꯤ ꯑꯗꯨꯒꯅꯦ ꯃꯊꯪꯒꯤ ꯁꯤꯟꯕ ꯃ ꯁꯨꯃꯥꯏ ꯇꯧꯔꯁꯤ ꯏꯆꯦꯒꯤ ꯐꯔꯛ ꯇꯥꯔꯣꯏꯗꯕ ꯃꯇꯝ ꯑꯃ ꯌꯦꯡꯉꯥꯁꯦꯌ ꯑꯗꯨꯒ ꯄꯨꯟꯅ ꯆꯠꯄ ꯃꯇꯝ ꯌꯥꯕ ꯃꯇꯝ ꯑꯃꯗ ꯍꯦꯛ ꯁꯤꯜꯂꯗ ꯂꯣꯏꯔꯦꯁꯦ ꯇꯧꯋꯥꯔꯅꯣ ꯍꯟꯇꯛ ꯃꯤꯗꯣ ꯈꯔ ꯌꯥꯝꯅ ꯍꯥꯏꯅꯈꯔ꯭ꯦꯕ ꯑꯗꯨꯅ ꯏꯆꯦ ꯍꯟꯇꯛ ꯃꯊꯪꯒꯤꯗꯗꯤ ꯏꯆꯦꯒꯤ ꯈꯨꯗꯣꯡ ꯆꯥꯗꯕ ꯃꯇꯝ ꯌꯦꯉꯥꯀꯥꯟꯗꯅꯦ
ꯑꯗꯨꯅꯤ ꯊꯥ ꯊꯥꯒꯤ ꯈꯔ ꯈꯔ ꯄꯨꯈꯠꯅꯁꯦ ꯍꯥꯏꯌꯨꯅꯦ ꯑꯗꯨꯃꯥꯏ ꯇꯧꯔꯁꯤ
ꯍꯣꯏ ꯏꯆꯦ ꯏꯆꯦ ꯍꯧꯖꯤꯛꯇꯤꯅꯦ ꯃꯊꯥ ꯁꯥꯔꯨꯈꯤꯅꯨꯁꯦ ꯏꯆꯦꯒꯤ ꯅꯅꯥꯎ ꯂꯨꯍꯣꯡꯕꯗꯣ ꯑꯗꯨꯗ ꯍꯥꯟꯅꯅꯦ ꯐꯖꯅ ꯑꯝꯇ ꯃꯥꯏ ꯑꯣꯟꯖꯟꯒꯣꯁꯦ ꯑꯗꯨꯏ ꯃꯇꯨꯡꯗꯅꯦ ꯅꯅꯥꯎꯅ ꯁꯣꯏꯗꯅ ꯏꯆꯦꯗ ꯍꯥꯏꯔꯛꯀꯅꯤ ꯑꯩꯒꯤꯁꯨ ꯕꯥꯇꯣꯟꯗꯣ ꯌꯧꯔꯛꯎꯀꯣ ꯅꯅꯥꯎ ꯂꯨꯍꯣꯡꯕꯒꯤꯗꯣ
ꯌꯧꯔꯛꯇꯣꯏꯅꯤ ꯌꯧꯔꯛꯇꯣꯏꯅꯤ ꯂꯣꯏꯅꯃꯛ ꯇꯧꯔꯛꯇꯣꯏꯅꯤ ꯆꯤꯊ ꯌꯥ ꯄꯣꯟꯇꯦ ꯑꯗꯨꯅ ꯑꯁ ꯀꯣꯛꯀ ꯉꯥꯎꯋꯦ ꯕꯦꯝꯃꯥ ꯕꯥꯇꯣꯟꯒꯤ ꯈꯠꯅꯕ ꯑꯃꯨꯛ ꯍꯣꯠꯅꯩ ꯄꯣꯠ ꯂꯩꯕ ꯑꯃꯨꯛ ꯆꯦꯟꯅꯩ
ꯃꯥꯥꯅꯦ
ꯂꯣꯏ ꯅꯪꯅꯕ ꯍꯣꯠꯅꯕ ꯑꯅꯦ
ꯏꯆꯦꯁꯦ ꯋꯥꯔꯝꯃꯅꯤꯕꯨ
ꯋꯥꯔꯦ ꯋꯥꯔꯦ ꯁꯝꯖꯦꯠ ꯍꯥꯠꯄꯒ ꯁꯪꯗꯕꯖꯥꯠꯅꯤ
ꯃꯥꯅꯦ ꯑꯗꯨꯅꯤ ꯌꯦꯉꯨꯅꯦ ꯑꯈꯣꯏꯅꯗꯤ ꯋꯥꯈꯩ ꯇꯧꯕꯤꯔꯤꯕ ꯍꯌꯦꯡꯒ ꯃꯁꯤꯡ ꯊꯥꯕꯤ ꯑꯩꯗꯤꯅꯦ ꯈꯣꯏꯗꯧꯁꯦ ꯁꯥꯎꯅꯤꯡꯉꯅꯤꯕꯨ ꯏꯆꯦ
ꯑꯗꯨꯅꯦ ꯉꯥꯡꯉꯤꯅꯤ ꯍꯌꯦꯡ ꯑꯩꯒꯤ ꯊꯣꯛꯂꯛꯄ ꯀꯥꯟꯗꯅꯦ ꯅꯣꯏ ꯑꯩꯅ ꯇꯧꯔꯤꯁꯦ ꯁꯨꯃꯥꯏꯅ ꯇꯧꯗꯕꯗ ꯌꯦꯡꯉꯨ ꯅꯣꯏ ꯑꯩꯅꯅ
ꯃꯥꯅꯦ ꯍꯥꯏꯕꯝ ꯊꯣꯛꯄꯅꯦ ꯃꯁꯤꯗꯤ
ꯍꯥꯏꯕ ꯋꯥꯅꯤ ꯃꯋꯥ ꯊꯕꯛ ꯇꯧꯔꯕꯅꯤꯅ ꯑꯥꯗ ꯄꯨꯔ ꯆꯠꯈꯤꯗꯣꯔꯕꯅꯤꯅꯅꯦ ꯌꯥꯔꯣꯏꯗ ꯅꯤꯗ ꯑꯩꯅ ꯃꯣꯏꯗ ꯆꯦꯜꯂꯤꯕ ꯁꯨꯝꯅꯗꯤꯅꯦ ꯀꯩꯁꯨ ꯌꯥꯔꯔꯣꯏ ꯈꯦꯠꯅꯔꯅꯦꯕ
ꯍꯣꯏꯁꯦ ꯏꯆꯦꯒꯤꯗꯅꯅꯦ ꯅꯅꯥꯎꯈꯣꯏ ꯃꯌꯥꯝ ꯂꯩꯔꯤꯁꯦ ꯀꯩꯝꯇ ꯃꯊꯥ ꯁꯥꯒꯅꯨ ꯑꯩꯈꯣꯏꯅ ꯑꯣꯏꯅ ꯂꯥꯛꯑꯒ ꯇꯧꯔ
ꯎꯝ
ꯑꯗꯨꯅꯦ ꯀꯩꯝꯇ ꯋꯥꯔꯨꯅꯨ ꯃꯊꯥ ꯁꯥꯔꯨꯅꯨ ꯏꯆꯦ ꯏꯅꯥꯎꯒꯤꯗꯨꯗ ꯍꯥꯟꯅ ꯀꯣꯏꯗꯅꯕ ꯇꯧꯔꯁꯦ ꯑꯇꯩꯗꯤꯅꯦ ꯑꯗꯨꯝ ꯃꯇꯝ ꯃꯇꯝ ꯂꯥꯛꯑꯗꯧꯅꯤ ꯏꯆꯦ ꯅꯅꯦ ꯃꯊꯥ ꯍꯦꯟꯅ ꯁꯥꯅꯤꯡꯉꯥꯏ ꯂꯩꯇꯦ
ꯎꯝ ꯑꯗꯨꯅꯦ ꯃꯥꯗꯤ ꯂꯨꯍꯣꯡꯗꯣꯔꯕꯅꯤꯗꯅ ꯍꯔꯥꯎꯗꯅ ꯃꯥꯁꯤꯗ ꯅꯨꯄꯥꯗꯨꯅ ꯃꯔꯣꯜ ꯑꯃ ꯀꯣꯏꯕ ꯄꯨꯗꯣꯏꯅꯤꯅ ꯑꯉꯥꯡꯅꯤꯅꯅꯦ ꯊꯦꯝ ꯊꯦꯝꯗꯅꯅꯦ ꯃꯥ ꯍꯔꯥꯎꯔꯦ ꯀꯣꯏꯕ ꯆꯠꯄ ꯐꯪꯗꯣꯔꯦ ꯁꯤꯗꯩꯁꯤꯗ
ꯃꯥꯅꯤꯅꯦ ꯃꯣꯏꯗꯤ ꯈꯔꯒ ꯀꯣꯏꯕ ꯄꯥꯝꯃꯝꯗꯣꯏꯅꯤꯗꯣ ꯑꯉꯥꯡ ꯑꯣꯏꯕꯅꯤꯅ
ꯑꯣꯏꯕꯅꯤ ꯑꯗꯨꯅꯤ ꯑꯩꯈꯣꯏ ꯏꯆꯤꯜ ꯏꯅꯥꯎꯁꯤꯡꯁꯦ ꯂꯣꯏꯅ ꯀꯣꯏꯕꯁꯦ ꯄꯥꯝꯃꯦꯕ
ꯃꯥꯅꯦ ꯑꯗꯨ ꯏꯆꯦ ꯈꯔ ꯆꯠꯍꯧꯒꯗꯕꯅꯤ ꯅꯠꯇ꯭ꯔꯥ ꯍꯧꯖꯤꯛ ꯅꯍꯥ ꯑꯣꯏꯔꯤꯉꯩꯗ ꯆꯠꯍꯧꯗꯅ ꯍꯌꯦꯡ ꯍꯅꯨꯔ ꯃꯥꯅ ꯆꯠꯀꯦꯅ ꯌꯥꯄꯣꯟꯇꯦ
ꯑꯗꯒꯤꯗꯤ ꯏ ꯂꯩꯌꯦꯅ ꯑꯩ ꯀꯅꯥꯅ ꯄꯨꯕꯤꯅꯤ ꯍꯅꯨꯔꯀꯥꯟꯗꯕꯣ
ꯃꯥꯅꯦ ꯃꯥꯅꯦ
ꯑꯩꯒꯤ ꯋꯥ ꯑꯩꯒꯤ ꯋꯥꯈꯜꯗꯗꯤꯅꯦ ꯆꯠꯄ ꯌꯥꯏꯔꯤꯉꯩꯗ ꯆꯠꯍꯧꯕ ꯍꯣꯏ ꯏꯆꯦ
ꯃꯥꯅꯤ ꯈꯪꯗꯦꯗ ꯏꯕꯦꯃ ꯑꯩꯗꯤ ꯎ ꯃꯅꯅꯦ ꯑꯩ ꯈꯥꯡꯕ ꯂꯥꯛꯄꯒ ꯉꯝꯗ ꯖꯥꯠꯅꯤ ꯃꯤꯅꯅꯦ ꯊꯥꯒꯠꯅꯔꯛꯄ ꯎꯕꯁꯦ ꯑꯩꯅꯅꯦ ꯋꯥꯈꯜꯁꯤꯗ ꯈꯜꯂꯦ ꯍꯟꯗꯛ ꯆꯠꯄꯗꯒꯤ ꯑꯗꯨ ꯗ꯭ꯔꯦꯁ ꯁꯦꯠꯄ ꯑꯗꯨ ꯂꯩꯕ ꯇꯧꯕ ꯑꯗꯨ ꯐꯣꯇꯣ ꯀꯥꯞꯄ ꯑꯗꯨ ꯃꯐꯝꯗꯨꯗ ꯑꯗꯨ ꯗ꯭ꯔꯦꯁꯇꯨ ꯁꯦꯠꯄ ꯈꯜꯂꯒ ꯄ꯭ꯂꯥꯟꯁꯦ ꯇꯧꯔ ꯂꯩꯖꯔꯤꯅꯦꯕ ꯑꯗꯨꯒ ꯃꯥꯅ ꯊꯣꯛ ꯌꯦꯊꯣꯛ ꯑꯗꯨꯅꯅꯦ ꯄꯨꯡꯀꯥꯏ ꯀꯥꯏꯔꯦ ꯑꯗꯨ ꯅ ꯂꯝ ꯑꯃ ꯀꯗꯤ ꯍ ꯆꯞ ꯆꯥꯔꯕꯅꯦꯕ ꯑ ꯑꯗꯣ ꯄꯩꯁꯥꯗꯣ ꯈꯔ ꯈꯔ ꯆꯠꯂꯒꯅꯤ ꯑꯇꯣꯞꯄ ꯃꯐꯝ ꯆꯠꯄꯗꯤ ꯅꯣꯏ ꯈꯔ ꯁꯤꯜꯂꯛꯑꯣ ꯅꯣꯏꯅ ꯈꯔꯅꯦ ꯅꯍꯥ ꯃꯤ ꯄꯨꯟꯕ ꯈꯣꯠꯄ ꯅꯣꯏ ꯈꯔ ꯆꯠꯄ ꯈꯣꯠꯄ ꯄꯨꯟꯕꯩꯗꯣ ꯊꯣꯛꯑꯕꯅꯤꯅ
ꯁꯤꯜꯂꯛꯀꯦꯁꯦ ꯏꯆꯦ ꯀꯩꯝꯇ ꯋꯥꯔꯅꯨꯅꯦ ꯃꯐꯝꯗꯨꯁꯨꯅꯦ ꯏꯆꯦꯅ ꯆꯠꯅꯤꯡꯕ ꯑꯃꯗꯅꯦ ꯍꯥꯏꯅꯔꯒ ꯆꯠꯂꯒ ꯂꯣꯏꯔꯦꯁꯦ
ꯆꯠꯁꯤ ꯆꯠꯁꯤ ꯅꯍꯥ ꯑꯣꯏꯔꯤꯉꯩ ꯂꯨꯍꯣꯡꯗ꯭ꯔꯤꯉꯩ ꯑꯩ ꯂꯨꯍꯣꯡꯉꯒ ꯃꯧ ꯑꯣꯏꯔꯒ ꯀꯣꯏꯕꯒ ꯄꯥꯝꯖꯗꯦ
ꯃꯥꯅꯦ
ꯅꯍꯥ ꯑꯣꯏꯔꯤꯉꯩꯁꯤꯗꯅꯦ ꯂꯩꯁꯥꯔꯤꯉꯩꯁꯤꯗ ꯆꯠꯍꯧꯕ ꯑꯩꯅ ꯈꯜꯂꯤꯁꯦ ꯄꯩꯁꯥꯅ ꯄꯩꯁꯥꯒꯤ ꯊꯣꯛꯄ
ꯍꯣꯏ
ꯁꯤꯔꯗꯤ ꯂꯣꯏꯔꯦ ꯁꯤꯕ ꯍꯟꯂꯛꯂꯒ ꯀꯣꯏꯕ ꯆꯠꯀꯦ ꯌꯥꯄꯣꯟꯇꯦ
ꯃꯥꯅꯦ ꯃꯥꯅꯦ ꯄꯩꯁꯥ ꯐꯪꯉꯤ ꯍꯌꯦꯡ ꯁꯤꯕꯗ ꯄꯨꯕ ꯌꯥꯕ ꯅꯠ
ꯌꯥꯕ ꯅꯠꯇꯦ
ꯑꯩꯒꯤ ꯋꯥꯗꯤꯅꯦ ꯀꯣꯏꯍꯧꯕ꯫ ꯆꯠꯍꯧꯕ ꯂꯥꯡꯍꯧꯕ ꯍꯌꯦꯡ ꯍꯟꯅꯨꯔꯀꯥꯟꯗ ꯇꯧꯕꯁꯨ ꯌꯥꯕ ꯅꯠꯇꯕꯅꯤꯅ
ꯂꯝ ꯂꯝ ꯐꯖꯕ ꯃꯐꯝ ꯆꯠꯍꯧꯕ ꯌꯦꯡꯍꯧꯕ꯫
ꯃꯥꯟꯅꯦ꯫
ꯅꯨꯡꯉꯥꯏꯕ ꯃꯈꯜ ꯑꯃꯅꯤꯕ ꯂꯝ ꯀꯣꯏꯕ ꯆꯠꯄ ꯍꯥꯏꯖꯤꯖꯨ꯫ ꯂꯣꯟ ꯂꯤ ꯀꯥꯁꯦ ꯍꯩꯕꯣꯏ ꯍꯩ ꯇꯕꯣꯏ ꯈꯔ ꯈꯔ ꯃꯐꯝ ꯃꯐꯝꯗꯨꯒꯤ ꯂꯣꯟ ꯉꯥꯡꯉꯒ ꯇꯧꯕꯗꯨꯗ ꯃꯣꯏꯅꯒ ꯅꯣꯛꯂꯛꯄꯗꯣ
ꯑꯗꯨꯅꯦ꯫ ꯑꯗꯨꯁꯨꯅꯦ ꯏꯆꯦ ꯂꯣꯟꯖꯨꯅꯦ ꯃꯤꯅ ꯉꯥꯡꯅꯔꯒ ꯈꯪꯉꯒꯅꯦ ꯆꯠꯇ꯭ꯔꯗꯤ ꯐꯛꯆꯜꯂꯤ꯫ ꯅꯤꯗꯣ ꯃꯁꯤꯗꯩꯁꯤꯗ ꯑꯗꯨꯅ ꯑꯩꯈꯣꯏꯁꯨ ꯈꯔ ꯆꯠꯂꯗꯤ ꯍꯩꯕꯣꯏ ꯍꯩꯇꯕꯣꯏ ꯈꯔ ꯉꯥꯡꯉꯗꯤ ꯑꯗꯨꯝ ꯃꯁꯥꯅ ꯃꯔꯥꯏꯅ ꯍꯩꯖꯔꯛꯄ ꯇꯥꯕꯅꯤ ꯅꯠꯇ꯭ꯔꯣ꯫
ꯎꯝ ꯇꯥꯕꯅꯤ ꯃꯤꯁꯤꯡ ꯅꯥꯁꯤꯡꯕꯁꯨ ꯍꯦꯟꯒꯠꯂꯦ꯫
ꯃꯥꯟꯅꯦ꯫
ꯑꯗꯨꯅꯦ ꯃꯤꯒꯤ ꯐꯣꯔꯦꯟꯅ꯭ꯔ ꯑꯥ ꯃꯆꯥꯁꯤꯡꯖꯤꯅꯅꯦ ꯌꯦꯡꯉꯨꯅꯦ ꯃꯣꯏꯗꯤ ꯊꯥꯞꯂ ꯊꯥꯞꯂꯕꯁꯦ ꯀꯣꯏꯕ ꯂꯥꯛꯏꯅꯤ ꯃꯣꯏꯗꯤ ꯃꯊꯟ ꯃꯊꯟꯇ꯫ ꯑꯗꯨ ꯏꯊꯟꯇ ꯆꯠꯄꯗꯗꯤ ꯀꯤꯖꯩꯌꯦ꯫ ꯑꯩꯈꯣꯗꯤ
ꯑꯗꯨ ꯃꯔꯛꯇꯨꯗ ꯁꯤꯕꯁꯨ ꯌꯥꯎꯔꯤꯅꯤ꯫
ꯌꯥꯎꯔꯤꯃꯤꯗꯣ ꯑꯗꯩꯗꯤ ꯃꯣꯏꯗꯤ ꯚꯥ꯭ꯀꯏ ꯇ ꯀꯥꯁꯦ ꯁꯣꯂꯣ ꯆꯠꯂꯤꯕ ꯖꯪꯒꯜ ꯀꯔꯤ ꯀꯔꯥ ꯐꯥꯎꯔꯒ꯫ ꯌꯥꯝ ꯂꯩꯈꯒ꯭ꯔꯦꯗ ꯀꯣ꯫
ꯂꯩꯌꯦ ꯂꯩꯌꯦ꯫ ꯏꯆꯦ ꯋꯥꯔꯤꯁꯨ ꯌꯥꯝ ꯅꯨꯡꯉꯥꯏꯔꯤꯁꯦ ꯑꯩꯅꯦ ꯍꯟꯇꯛ ꯃꯊꯪꯒꯤꯗꯨꯗꯅꯦ ꯁꯨꯡꯁꯣꯏ ꯁꯣꯏꯗꯅ ꯍꯥꯏꯔꯛꯑꯒꯦ ꯏꯆꯦꯒꯤꯗꯃꯛꯇ꯫ ꯉꯁꯤꯒꯤꯗꯤꯅꯦ ꯊꯃꯒꯦ꯫